ꯍꯧ ꯇ
ꯑꯥ ꯇꯑꯌꯦ
ꯑꯣ ꯑꯣ ꯉꯁꯥꯏꯗꯅꯦꯋꯥꯛꯅꯔ ꯃꯥꯢꯜꯂꯦ
ꯑꯣ ꯑꯗꯨ ꯑꯣꯏꯕ ꯃꯥꯜꯂꯦ
ꯍꯣꯏ ꯑꯥ
ꯑꯁ ꯀꯥꯡ ꯃꯌꯥꯝꯁꯤꯗꯤ ꯭ꯌꯥꯟ ꯇꯥꯗ꯭ꯔꯦꯍꯦ
ꯑꯩꯈꯣꯏꯁꯨ ꯀꯥꯡ ꯌꯥꯝꯃꯅꯦ ꯃꯅꯤꯡꯗ ꯋꯥ ꯑꯆꯕ ꯂꯩꯕꯗꯨ
ꯑꯥ
ꯑꯗꯨꯒꯤ ꯀꯥꯡ ꯌꯥꯝꯃꯦ
ꯑꯗꯨ ꯀꯩꯅꯣ ꯍꯧꯕ꯭ꯔꯥ ꯃ ꯃꯇꯣꯟ ꯆꯣꯡꯈꯠꯂꯛꯄ꯭ꯔꯣ
ꯑ‌ꯣ ꯍꯧꯋꯦ ꯆꯥꯏꯌ‌ꯦ ꯑꯅꯤ ꯑꯍꯨꯝꯗꯤ ꯆꯥꯈꯔꯦ
ꯆꯥꯕ ꯌꯥꯕ꯭ꯔꯥ ꯗꯨ
ꯑ‌ꯣ ꯆꯥꯕ ꯌꯥꯏ ꯆꯥꯏ
ꯑꯣ ꯑꯅꯤ ꯑꯍꯨꯝ ꯈꯛꯇ ꯍꯥꯎꯕ ꯅꯣꯏꯒꯤꯔꯥ ꯃꯤꯒꯤꯔꯣ
ꯃꯤꯒꯤꯅꯦ ꯁꯤ ꯑꯩꯈꯣꯏꯗ ꯂꯥꯛ ꯅꯍꯥꯟ ꯂꯥꯛꯄꯗꯣ
ꯍꯅꯨꯕꯔ‌ꯣ ꯑꯩꯗꯤ ꯅꯍꯥꯟ ꯑꯣ
ꯑꯗꯨ ꯑꯗꯨꯒꯨꯝꯕꯅ ꯑꯗꯨ ꯈꯣꯏꯒꯤꯗꯣ
ꯑꯣ ꯑꯗꯨ ꯑꯗꯨꯔꯥ ꯍꯥꯏꯕ ꯑꯩꯅ ꯅꯍꯥꯟ ꯁꯤꯌꯦ ꯍꯥꯏꯕꯗꯣ
ꯑ ꯅꯠꯇꯦ ꯅꯠꯇꯦ ꯑꯁꯤ ꯌꯨꯝ ꯍꯦꯛ ꯆꯪꯂꯒ ꯔꯥꯏꯠ ꯔꯣꯝꯗ ꯂꯩꯕ ꯌꯨꯝꯗꯣ ꯃꯃꯥ ꯃꯃꯥꯇꯣꯟ ꯈꯣꯏ ꯅꯠꯇꯕ
ꯑꯥ
ꯑꯗꯨ ꯌꯨꯝꯗ‌ꯣ ꯑꯗꯨꯗꯒꯤ ꯁꯤꯕ
ꯑ
ꯌꯥꯝ ꯑꯍꯟ ꯑꯣꯏꯗ꯭ꯔꯤꯗ
ꯆꯍꯤ ꯀꯌꯥ
ꯈꯪꯗꯦ ꯆꯍꯤ ꯀꯌꯥ ꯑꯣꯏꯗ꯭ꯔꯥ ꯃꯥꯗꯣ ꯑꯁ ꯃꯥꯁꯨ ꯂꯩꯌꯦ ꯍꯥꯏꯌꯦ
ꯎꯝ
ꯑꯗꯨꯒ ꯍꯥꯔꯠꯀꯤꯁꯨ ꯈꯤꯇꯪ ꯂꯩꯌ‌ꯦ ꯍꯥꯏꯌꯦ
ꯑꯥ
ꯑꯗꯨꯒꯤ ꯑꯗꯨꯝ ꯑꯗꯨ ꯅꯨꯃꯤꯠ ꯁꯤꯕ ꯅꯨꯃꯤꯠꯇꯣ
ꯎꯝ
ꯑꯥ ꯀꯩꯅꯣꯒꯤꯁꯨ ꯂꯩꯒꯅꯤ ꯍꯥꯏꯕ ꯁꯤ ꯁꯤꯕ ꯑꯩꯈꯣꯏꯅ ꯀꯣꯝꯕꯤꯁꯟꯁꯨ ꯇꯧꯔꯛꯀꯅꯤ ꯍꯥꯏꯕ ꯌꯨꯝ ꯈꯨꯗꯤꯡꯀꯣ ꯑꯗꯨꯗꯨꯒꯤ ꯃꯥ ꯄꯥꯈꯠꯂꯦ ꯍꯥꯏꯌꯦ
ꯑꯣ ꯃꯥ ꯀꯤꯕ꯭ꯔꯥ
ꯀꯤꯕ ꯃꯥꯜꯂꯦ ꯑꯗꯨꯗꯤ ꯑꯗꯨꯝ ꯂꯣꯏꯗꯔꯦ ꯂꯣꯏꯈ꯭ꯔꯦ ꯃꯣꯏꯗꯤ ꯃꯤ ꯁꯤꯗ꯭ꯔꯗꯤ ꯀꯣ
ꯎꯝ
ꯏꯁꯩꯗꯣ ꯑꯗꯨꯝ ꯀꯔꯤ ꯍꯥꯏꯁꯤꯔꯥ ꯁꯤꯕ ꯅꯨꯃꯤꯠ ꯉꯥꯛꯇ ꯁꯛꯄ ꯂꯥꯛꯇꯦ ꯐꯨꯝ ꯈꯔꯁꯨ ꯑꯗꯨꯝ ꯑꯃꯨꯛꯀ ꯂꯥꯛꯂꯒ ꯁꯛꯂꯒ ꯂꯩꯥꯌ‌ꯦꯅꯦ
ꯑꯣ ꯅꯨꯃꯤꯠ ꯀꯌꯥꯅ ꯅꯨꯃꯤꯠ ꯃꯉꯥ ꯅꯨꯃꯤꯠ ꯅꯨꯃꯤꯠ ꯃꯉꯥ ꯐꯥꯎꯔꯣ
ꯅꯨꯃꯤꯠ ꯃꯉꯥ ꯐꯥꯎꯒꯨꯝꯕꯅꯤꯗ ꯑꯗꯨ ꯑꯗꯨ ꯂꯣꯏꯔꯗꯤ
ꯎꯝ
ꯃꯥꯒꯤ ꯐꯤꯅꯦꯔꯦꯜꯒꯤꯅꯦ ꯍꯥꯏꯔꯒꯀꯣ
ꯎꯝ
ꯐꯨꯝꯕ ꯂꯣꯏꯕ ꯃꯇꯨꯡꯗ ꯅꯣꯡꯃ ꯑꯃꯨꯛꯀ ꯀꯩꯅꯣꯝ ꯁꯥ ꯆꯥꯍꯟꯕ ꯑꯃꯨꯛꯀ
ꯁꯤꯕ ꯅꯨꯃꯤꯠꯇꯨ
ꯁꯤ ꯁꯤꯕ ꯅꯨꯃꯤꯠꯗꯤꯁꯨ ꯆꯥꯏꯌꯦꯕꯀꯣ ꯆꯥꯔꯝꯒꯅꯦꯕꯀꯣ ꯆꯥꯛ ꯌꯦꯟꯖꯥꯡ ꯊꯣꯡꯔꯒꯗꯤ ꯂꯩꯌ‌ꯦ ꯑꯗꯣ ꯃꯥꯅ ꯐꯨꯝꯕ ꯂꯣꯏꯔꯒ ꯅꯨꯃꯤꯠ ꯃꯉꯥ ꯍ‌ꯦꯜ ꯍꯦ ꯂꯩꯍꯜꯂꯗꯤ ꯃꯣꯏ ꯑꯣꯛꯂ ꯍꯥꯠꯂꯒ ꯆꯥꯒꯅꯤ ꯍꯥꯏ
ꯑꯣ
ꯑꯩꯈꯣꯏꯗꯤ ꯐꯨꯝꯕ ꯅꯨꯃꯤꯠꯇꯅ ꯍꯥꯠꯂꯒ ꯑꯗꯨꯝ ꯇꯧꯋꯤꯗꯅ
ꯂꯣꯏꯔꯦ ꯑꯗꯨꯗꯤ ꯑ ꯍꯣꯏ ꯑꯗꯨ ꯐꯨꯝꯕ ꯅꯨꯃꯤꯠꯇ ꯇꯧꯕ ꯂꯣꯏꯔꯦ ꯗꯤ ꯑꯗꯨꯝ ꯂꯣꯏꯔꯦ ꯑꯗꯨ ꯀꯔꯤ ꯍꯥꯏꯒꯅꯤ
ꯎꯝ
ꯅꯨꯃꯤꯠ ꯃꯉꯥ ꯁꯨꯕ ꯃꯇꯝꯗ ꯂꯥꯏ ꯈꯨꯔꯨꯝꯕꯒꯤꯀꯣ
ꯎꯝ
ꯂꯥꯏ ꯈꯨꯔꯨꯝꯕꯒꯤ ꯈꯤꯇꯪ ꯇꯧꯔꯒ ꯃꯤ ꯑꯇꯣꯞꯄ ꯅꯠꯇꯕ ꯃꯈꯗꯨ ꯃꯈꯥꯏꯗꯨꯣ ꯀꯧꯔꯒ ꯑꯗꯨ ꯈꯛꯇꯪ ꯇꯧꯋꯏꯗꯅ ꯑꯗꯨ ꯆꯛꯈ꯭ꯔꯗꯤ ꯏꯁꯩꯗꯣ ꯁꯛꯇ꯭ꯔꯦ ꯇꯣꯛꯈ꯭ꯔꯦ
ꯃꯣꯏꯗꯤ ꯑꯗꯨꯝ ꯏꯁꯩ ꯑꯗꯨꯝ ꯁꯛꯂꯒ ꯂꯥꯛꯏꯅꯦ
ꯑꯣ ꯀꯔꯝꯕꯒꯏ ꯁꯥꯏ ꯁꯛꯄ꯭ꯔꯣ
ꯁꯤ ꯔꯤ ꯕꯥꯏꯕꯜ ꯏꯁꯩꯗꯣ
ꯑꯣ ꯃꯕ꯭ꯔꯥ ꯃꯅꯥꯕ꯭ꯔꯥ ꯑꯩ
ꯃꯥꯟꯅꯩ ꯑ ꯑꯗꯨꯝ ꯃꯥꯟꯅꯩ ꯑꯗꯣ ꯃꯣꯏ ꯀꯔꯤ ꯍꯥꯏꯁꯤꯔꯥ ꯄꯥꯛ ꯁꯤꯖꯤꯟꯅꯗꯕꯀꯣ
ꯎꯝ
ꯅꯨꯡꯉꯥꯏꯅꯦ ꯇꯧꯋꯦꯅꯦ
ꯑꯥ ꯃꯥ ꯃꯥꯒꯤ ꯃꯑꯣꯡ ꯃꯥ ꯃꯥꯒꯤ ꯀꯩꯅꯣꯒꯤ ꯃꯥꯜꯂꯤꯕ ꯑꯗꯨ ꯅꯣꯏ ꯅꯣꯏ ꯌꯨꯝ ꯃꯅꯥꯛꯇ ꯟꯗꯦꯝ ꯟꯗꯦꯝꯒꯨꯝꯕ ꯍꯧꯗ꯭ꯔꯣ
ꯏꯟꯗ ꯑꯅꯤ ꯑꯍꯨꯝ ꯃꯔꯤ ꯊꯥꯏ ꯌꯥꯝ ꯍꯧꯗꯦ
ꯑ ꯍꯣꯏ ꯦꯟꯗꯦꯝ ꯗꯔꯀꯥꯔ ꯂꯩꯒꯅꯤ ꯍꯥꯏꯌꯦ ꯑꯣ ꯀꯩꯅꯣ ꯇꯧꯕ ꯃꯇꯝꯗ ꯟꯗꯦꯝꯁ ꯆꯥꯅꯤꯡꯉꯥꯏ
ꯑꯣ ꯌꯦꯟꯗꯦꯝ ꯅꯠꯇꯕ ꯑꯃꯨꯕ ꯑꯃ ꯂꯩꯌꯦ ꯑꯗꯨꯁꯨ ꯗꯔꯀꯥꯔ ꯂꯩꯒꯅꯤ ꯍꯥꯏꯔꯒ ꯊꯥꯔꯝꯃꯦ
ꯑꯥ ꯍꯣꯏ ꯆꯞ ꯃꯅ ꯑꯣꯏꯔꯝꯒꯨꯅꯤ ꯑꯃꯧꯕꯗꯨꯒ
ꯎ ꯑꯃꯨꯕ ꯂꯣꯏꯅ ꯃꯨꯕꯀꯣ
ꯎꯝ
ꯃꯈꯣꯡꯗ ꯂꯣꯏꯅ ꯃꯨꯕ
ꯑꯩꯈꯣꯏꯗ ꯊꯥꯕꯒ ꯃꯅ ꯑꯣꯏꯔꯝꯃꯅꯦ
ꯑ ꯍꯗꯦꯝ ꯑꯃꯁꯁꯨ ꯈꯔꯗꯤ ꯊꯥꯔꯝꯃꯦ
ꯑꯥ
ꯌꯥꯝꯅ ꯆꯥꯎ ꯆꯥꯎꯅꯗꯤ ꯍꯧꯗꯦꯗ ꯑꯩꯈꯣꯏꯒꯨꯝꯅ
ꯀꯔꯝꯍꯥꯏꯅ ꯇꯧꯕ ꯌꯥꯠꯂꯥ ꯂꯩꯕꯥꯛ ꯉꯥꯡꯕꯒꯤ
ꯂꯩꯕꯥꯛꯅꯔꯥꯡ ꯑꯣꯏꯔꯝꯒꯅꯤ
ꯑꯗꯨ ꯑꯣꯏꯔꯝ ꯃꯥꯜꯂꯦ
ꯎꯝ
ꯀꯩꯅꯣ ꯁꯟꯊꯤ ꯂꯧꯔꯛꯄꯗꯨꯗꯤ ꯂꯣꯏꯈ꯭ꯔꯕ꯭ꯔꯣ
ꯁꯟꯊꯤ ꯂꯣꯏꯈ꯭ꯔꯦꯗ ꯍꯣꯏ ꯐꯖꯅ ꯊꯝꯗꯕ ꯑꯗꯨꯒꯤ ꯂꯣꯏꯈ꯭ꯔꯦ
ꯑꯥ
ꯍ ꯆꯥꯏ ꯆꯥꯏꯔꯒ ꯂꯣꯏꯈꯔꯦ
ꯀꯩꯅꯣꯗ ꯕꯣꯔꯥꯗ ꯍꯥꯞꯂꯒ ꯀꯔꯤ ꯃꯥꯡꯒꯣꯟꯒꯨꯝꯕ ꯏꯁꯤꯡ ꯎꯝ
ꯎꯝ
ꯐꯖꯅ ꯌꯦꯟ ꯎꯝ
ꯕꯣꯔꯥꯗ ꯂꯣꯏꯅ ꯁꯦꯒꯥꯏꯔꯒ ꯀꯩꯅꯣꯝ ꯇꯧꯈ꯭ꯔꯦꯕ ꯆꯥꯏꯔꯒ ꯃꯥꯡꯈ꯭ꯔꯦ ꯂꯣꯏꯅ ꯈꯔ ꯑꯩ ꯃꯣꯔꯣꯛꯛ ꯊꯥꯕ ꯃꯇꯝꯗꯤ ꯈꯔ ꯂꯧꯍꯧꯋꯦ
ꯏꯁꯤꯡ ꯇꯥꯗꯕ ꯃꯐꯝꯗ ꯊꯝꯂꯗꯤ ꯀꯥꯏꯔꯣꯏꯕ
ꯃꯣꯏꯒꯤꯁꯦ ꯈꯔ ꯀꯨꯠꯄ ꯑꯗꯨꯒꯤ ꯏꯁꯤꯡ ꯅꯣꯡ ꯆꯨꯔꯗꯤ ꯁꯤ ꯏꯔꯨꯕ ꯃꯐꯝꯗ ꯂꯣꯏꯅ ꯆꯦꯟꯕꯀꯣ
ꯎꯝ
ꯑꯗꯨꯒꯤ ꯅꯂꯥꯒꯨꯝꯅ ꯀꯨꯠꯂꯒ ꯂꯩꯔꯦ ꯑꯗꯨꯗ
ꯑꯗꯨ ꯏꯁꯤꯡ ꯌꯥꯝ ꯇꯥꯔꯗꯤ ꯑ ꯀꯩꯅꯣ ꯄꯨꯈ꯭ꯔꯤ ꯄꯨꯈ꯭ꯔꯤꯒꯨꯝꯅ ꯀꯈꯠꯄ꯭ꯔꯥ ꯍꯥꯏꯕ ꯑꯩꯅ
ꯄꯨꯈ꯭ꯔꯤꯒꯨꯝꯅꯗꯤ ꯇꯧꯗꯕ ꯑꯃꯨꯛꯀ ꯏꯁꯤꯡꯗꯣ ꯃꯌꯥꯏꯗꯤ ꯂꯩꯌꯦ ꯑꯗꯨꯁꯨ ꯅꯥꯄꯤꯅ ꯂꯣꯏ ꯍꯧꯔꯒ ꯂꯩꯕ ꯍ
ꯂꯧꯒꯤ ꯂꯧꯒꯤ ꯃꯅꯥꯛꯇ ꯀꯩꯅꯣ ꯇꯧꯔꯗꯤ ꯐꯒꯗꯧꯕ
ꯎ ꯄꯨꯈ꯭ꯔꯤꯃꯨꯛꯀ ꯁꯦꯝꯁꯤꯔꯥ ꯍꯥꯏꯕ ꯑꯗꯨꯅ ꯈꯨꯟ ꯃꯌꯥꯏ ꯑꯣꯏꯕꯒꯤ ꯑꯩꯅ ꯌꯥꯒꯗꯧ ꯃꯥꯟꯗꯦꯗ ꯑꯩꯅ ꯍꯥꯏꯕ ꯃꯊꯛꯇꯁꯨ ꯌꯨꯝ ꯂꯩꯌꯦ
ꯄꯨꯈ꯭ꯔꯤ ꯁꯦꯝꯒꯅꯣꯗ ꯄꯨꯈ꯭ꯔꯤ ꯁꯦꯝꯕꯗꯤ ꯀꯔꯤ ꯀꯔꯤꯅꯣ ꯂꯥꯛꯂꯒ ꯅꯨꯡꯉꯥꯏꯇꯦꯕ ꯀꯪꯕꯅ ꯐꯩ ꯎꯝ ꯗꯔꯀꯥꯔ ꯂꯩꯇꯦꯕ ꯎꯝ ꯄꯨꯈ꯭ꯔꯤ ꯂꯩꯔꯗꯤ ꯀꯔꯤ ꯀꯔꯤꯅꯣ ꯂꯥꯥꯛꯂꯒ ꯂꯩꯌꯦꯕ
ꯎꯝ ꯎꯝ
ꯁꯦꯝꯗꯕꯅ ꯐꯩ ꯌꯥꯔꯗꯤ ꯂꯩꯕꯥꯛꯅ ꯑꯗꯨꯝ ꯊꯣꯜꯂꯒ ꯀꯪꯍꯟꯕꯅ ꯐꯩꯌꯦꯕ
ꯐꯣꯟ ꯆꯥꯔꯖ ꯇꯧꯕꯒꯤꯔꯣ
ꯅꯠꯇꯦ ꯀꯔꯤꯅ ꯃꯦꯁꯦꯖ ꯑꯃꯃꯨꯛ ꯂꯥꯛꯄ
ꯐꯣꯟ ꯆꯥꯔꯖ ꯇꯧꯕ ꯃꯈꯣꯟ ꯇꯥꯕ ꯇꯧꯔꯒ
ꯅꯠꯇꯦ ꯃꯦꯁꯦꯖ ꯂꯥꯛꯄꯒꯤꯅꯦ
ꯃꯩ ꯂꯥꯛꯔꯗꯤ ꯒꯥꯔꯤ ꯆꯥꯝꯒꯦ ꯍꯥꯏꯅ ꯑꯦꯔꯦꯟꯖ ꯇꯧꯕ ꯑꯗꯨ ꯂꯥꯛꯇꯕꯔꯥ ꯀꯔꯝꯍꯥꯏꯅ ꯇꯧꯕ꯭ꯔꯦ
ꯉꯔꯥꯡꯗꯤ ꯂꯥꯛꯄ꯭ꯔꯣ ꯉꯔꯥꯡ ꯑꯍꯤꯡꯗꯤ
ꯑꯣ ꯂꯥꯛꯑꯦ ꯅꯣꯡꯉꯥꯟꯕ ꯐꯥꯎ ꯂꯥꯛꯑꯦ ꯑꯃꯨꯛ ꯎ ꯃꯨꯠꯂꯦ ꯑꯣ ꯑꯃꯨꯛ ꯍꯧꯖꯤꯛ ꯑꯩꯈꯣꯏ ꯀꯩꯅꯣ ꯁꯦꯝꯕꯗꯣ ꯃꯥꯏ ꯂꯥꯛꯄꯒꯤ ꯃꯥꯏꯗ ꯇꯧꯕꯅꯦꯕ
ꯎꯝ ꯎꯝ
ꯂꯣꯏꯔꯦ ꯎ ꯂꯣꯏꯗ꯭ꯔꯤ ꯐꯥꯎꯗꯤ ꯂꯥꯛꯑꯦꯕ ꯍꯧꯖꯤꯛꯁꯤ ꯃꯨꯠꯄ ꯃꯨꯠꯄ ꯑꯣꯏꯔꯝꯒꯅꯤ
ꯑꯥ
ꯑꯃꯨꯛ ꯀꯩꯅꯣꯗ ꯊꯩꯕꯣꯡꯗꯣ ꯑꯃꯨꯛ ꯊꯥꯔꯛꯄ ꯌꯥꯔꯗꯤ ꯊꯥꯔꯛꯀꯦ ꯍꯥꯏꯅ ꯇꯧꯕꯅꯦꯕ
ꯑꯩꯅ ꯆꯥꯔꯒ ꯂꯩꯕ ꯀꯥꯟꯗ ꯅꯪꯒꯤ ꯐꯠꯇꯦ ꯑꯗꯨꯃꯥꯏꯅ ꯑꯗꯨꯝ ꯍꯥꯏꯔꯒ ꯂꯩꯕ
ꯑꯥ
ꯑꯩꯅ ꯆꯥꯅꯤꯡꯉꯒ ꯆꯥꯔ ꯂꯩꯔꯦ ꯀꯔꯀꯥꯟꯗ ꯅꯪꯒꯤ ꯐꯠꯇꯦ ꯑꯉꯥꯡꯖꯤꯡꯗꯤ ꯂꯩꯒꯅꯤ ꯑꯗꯨꯃꯥꯏꯅ ꯍꯥꯏꯕ
ꯀꯩꯁꯨ ꯇꯧꯔꯣꯏꯗ ꯆꯥꯅꯤꯡꯂꯒ ꯆꯥꯕꯗꯤ ꯀꯩꯁꯨ ꯇꯧꯔꯣꯏꯗ
ꯅꯨꯡꯇꯤꯒꯤ ꯆꯕꯁꯨ ꯅꯠꯇꯦꯕ
ꯎꯝ
ꯑꯗꯨꯃꯥꯏꯅ ꯇꯧꯋꯦ ꯃꯣꯏꯗ
ꯃꯨꯟ ꯃꯨꯟꯗꯤ ꯃꯨꯟꯕ꯭ꯔꯥ
ꯃꯨꯟꯂꯦ ꯎꯝ ꯃꯨꯟꯂꯒ ꯁꯤ ꯀꯩꯅꯣꯝꯗꯤ ꯎꯝ ꯑꯍꯨꯝꯗꯤ ꯑꯈꯣꯏ ꯆꯥꯏ ꯑꯃꯗꯤ ꯈꯨꯗꯛꯇ ꯑꯅꯤ ꯃꯨꯟꯕ ꯑꯗꯣ ꯆꯥꯕ ꯉꯝꯂꯣꯏ ꯍꯥꯏꯕꯒꯤ ꯑꯃꯅ ꯁꯤ ꯏꯆꯦ ꯊꯣꯛꯄ ꯑꯃꯗ ꯑꯩꯅ ꯄꯤꯕ
ꯎꯝ
ꯑꯗꯨꯒ ꯑꯍꯨꯝꯗꯤ ꯑꯗꯨꯝ ꯆꯥꯏ
ꯑꯁꯤ ꯆꯥꯕ ꯍꯥꯎꯕꯒꯤ ꯀꯩꯅꯣꯗ ꯆꯥꯕ ꯍꯥꯎꯕꯒꯤ ꯄꯥꯝꯕꯤ ꯑꯃ ꯂꯩꯌꯦꯕ ꯑꯩꯈꯣꯏ ꯂꯣꯝꯒꯤꯀꯣ ꯑꯩꯈꯣꯏ ꯂꯣꯝꯒꯤ ꯑꯩꯈꯣꯏ ꯑꯩꯈꯣꯏ ꯁꯥꯏꯠꯇ ꯍꯧꯒꯠꯄꯒꯤ ꯄꯥꯝꯕꯤꯗꯨꯅ ꯍꯥꯎꯕ ꯥꯥꯥꯑꯥ ꯑꯁꯣꯝ ꯁꯥꯏꯗꯅ ꯍꯥꯎ ꯍꯥꯎꯇꯕ ꯑꯗꯨꯒꯤ ꯃꯁꯛ ꯃꯁꯛ ꯈꯪꯕꯅꯦꯕ ꯑꯁꯤ ꯑꯉꯥꯡ ꯃꯆꯥꯁꯤꯅ ꯍꯦꯛꯄ
ꯑ ꯑꯣ ꯌꯥꯝ ꯍꯥꯎꯕꯅꯦ ꯌꯥꯝ ꯍꯥꯎꯕꯅꯦ ꯍꯥꯏꯕ
ꯎꯝ ꯃꯥꯅꯥ
ꯑꯥ ꯃꯥꯅ ꯑꯗꯨꯝ ꯍꯥꯏꯌꯦ ꯌꯥꯝ ꯍꯥꯎꯕ ꯊꯥꯔꯛꯀꯦꯀꯣ ꯍꯥꯏ ꯑꯩꯅ ꯊꯥꯔꯛꯑꯣ ꯍꯥꯏꯗꯤ ꯀꯥꯟꯁ ꯍꯦꯛꯈ꯭ꯔꯦ ꯍꯦꯛꯈ꯭ꯔꯦ ꯍꯦꯛꯈ꯭ꯔꯦ ꯐꯖꯅ ꯍꯥꯏ ꯁꯥꯕꯅꯤꯅꯦ ꯍꯤꯁ ꯌꯥꯕꯅꯦ
ꯎꯝ ꯌꯥꯕꯅꯤ ꯑꯩꯅ ꯒꯥꯔꯤ ꯊꯧꯔꯒ ꯕꯖꯥꯔ ꯆꯠ ꯀꯦ ꯅꯪ ꯅꯍꯥꯟꯗꯣ ꯑꯩꯅ ꯒ꯭ꯔ ꯕꯖꯥꯔ ꯆꯠꯄꯗ ꯃꯥꯅ ꯑꯩꯅ ꯒꯥꯔꯤ ꯎꯝ ꯊꯧꯔꯗꯤ ꯐꯥꯒꯗꯧꯕ ꯒꯥꯔꯤ ꯊꯧꯔꯒ ꯆꯠꯀꯗꯧꯕꯅꯦ ꯈꯣꯠꯂꯦ ꯍꯥꯏꯅꯦ ꯅꯪ ꯊꯧꯕ ꯊꯧꯕ ꯌꯥꯗꯦ ꯑꯩꯅ ꯍꯥꯏꯔꯒ ꯑꯥ ꯃꯊꯛꯇ ꯄ꯭ꯂꯦꯒ꯭ꯔꯥꯎꯟ ꯂꯩꯕꯗꯣ ꯎꯝ ꯀꯩꯅꯣ ꯒ꯭ꯔꯤꯞꯀꯤ ꯃꯅꯥꯛꯇ
ꯎꯝ ꯎꯝ
ꯑꯗꯨꯗ ꯒꯥꯔꯤ ꯈꯥꯝꯂꯒ ꯂꯣꯏꯔꯦ ꯍꯥꯏꯌꯦ ꯃꯥꯅ
ꯑꯥꯎ ꯕꯖꯥꯔ ꯀꯨꯝꯗ꯭ꯔꯁꯨ ꯑꯩꯁ ꯍꯩꯗꯤ ꯍꯩꯒꯗ꯭ꯔꯣ ꯃꯥꯕꯣ
ꯍꯩꯌꯦꯅꯦ ꯊꯧꯋꯤꯅꯦ ꯑꯁꯦ ꯃꯅꯤꯡꯗ ꯃꯅꯤꯡ ꯍꯥꯜꯂꯒ ꯑꯃ ꯑꯁꯤ ꯃꯊꯛꯇꯒꯤ ꯑꯁꯤ ꯑꯩꯅ ꯄꯣꯠ ꯁꯦꯝꯕꯒꯤ ꯒꯣꯗꯥꯎꯟꯗꯣ ꯑꯗꯨꯗꯤ ꯒꯤ ꯑꯗꯨꯗꯒꯤ ꯌꯨꯝ ꯐꯥꯎ ꯊꯧ ꯊꯧ ꯊꯧꯔꯛꯑꯦ ꯑꯗꯨ ꯃꯊꯪꯗ ꯑꯃꯨꯛ ꯃꯅꯤꯡ ꯑꯃꯨꯛ ꯍꯜꯂꯦ ꯑꯃꯨꯛ ꯃꯥ ꯂꯥꯛꯇꯦ ꯍꯥꯏꯅ ꯉꯥꯏꯍꯥꯛ ꯊꯝꯂꯒ ꯍꯜꯂꯦ ꯃꯥ ꯃꯥ ꯃꯥꯅ ꯑꯃ ꯑꯃꯗ ꯂꯥꯛꯄ ꯃꯝꯈ꯭ꯔꯦ ꯅꯣꯡꯇꯥꯏ ꯀꯔꯤꯒꯤ ꯃꯥ ꯍꯧꯖꯤꯛꯐꯥꯎ ꯍꯟꯗ꯭ꯔꯦ ꯍꯥꯏꯅ ꯃꯥꯅ ꯑꯃꯨꯛ ꯍꯜꯂꯦ
ꯑꯦ ꯑꯦ ꯑꯦ
ꯑꯩ ꯂꯣꯏꯅ ꯍꯩꯌꯦ ꯍꯥꯏꯌꯦ ꯃꯥꯅꯥ ꯑꯩ ꯂꯣꯏꯅ ꯍꯥꯏꯌꯦ ꯎꯝ ꯀꯔꯤ ꯕꯥꯏꯒꯨꯝꯕ ꯀꯔꯤꯒꯨꯝꯕ ꯊꯧꯔꯁꯨ ꯑꯩꯗꯤ ꯑꯗꯨꯒꯨꯝꯕ ꯏꯁꯄꯤꯠꯇ ꯊꯧꯒꯅꯤ ꯈꯣꯠꯂꯣꯏ ꯍꯥꯏ ꯑꯩꯅ ꯑꯥꯏꯁ ꯑꯣꯖꯥ ꯇꯧꯔꯒ ꯂꯩ ꯎꯝ
ꯍꯩꯗꯕ ꯂꯩꯇꯦꯅꯦ ꯃꯥꯁꯦ
ꯍꯩꯇꯕ ꯂꯩꯇꯦ ꯀꯣꯛꯀꯂꯦꯝ ꯐꯥꯎ ꯍꯩꯌꯦ ꯍꯥꯏ ꯃꯥꯅ
ꯑꯗꯨꯃꯥꯏꯅ ꯄꯥꯟꯒꯗꯧꯕ ꯑꯗꯨꯃꯥꯏꯅ ꯄꯥꯟꯒꯗꯧꯕ ꯍꯥꯏꯅ ꯑꯩꯅ